ꯍꯜꯂꯣ
ꯎꯝ ꯑꯣ ꯇꯥꯏꯌꯦ
ꯀꯩꯗꯧꯔꯤꯒꯦ
ꯆꯥꯛ ꯊꯣꯡꯉꯤꯍꯦ
ꯍꯥꯥ
ꯍꯧꯖꯤꯛ ꯈꯛꯇꯪ ꯑꯣꯡꯕ꯭ꯔꯣ
ꯀꯔꯤ ꯍꯥꯏꯕ
ꯍꯧꯖꯤꯛꯅ ꯊꯣꯡꯉꯤꯕ
ꯇ ꯅꯠꯇ꯭ꯔꯦꯗ ꯎꯝ ꯎꯝ ꯈꯔ ꯀꯨꯏꯔꯦ ꯏꯔꯣꯟꯕ ꯁꯦꯝꯒꯦ ꯇꯧꯔꯦ ꯁꯀꯣꯁ ꯆꯝꯐꯨꯠ ꯑꯃꯅꯦ ꯑꯗꯨꯒ ꯖꯦꯟꯗꯦꯝ ꯀꯥ ꯄꯤꯔꯨꯛꯀꯥ ꯑꯂꯨꯒ ꯀꯩꯀꯩꯅꯣ ꯏꯔꯣꯟꯕ ꯁꯦꯝꯅꯤꯡꯉꯥꯏ
ꯑꯣꯋꯥ ꯋꯥ ꯌꯝꯃꯦꯍꯦ
ꯌꯥꯝꯃꯦ ꯅꯪꯗꯤ ꯆꯥꯛꯆꯥꯥꯔꯕꯣ
ꯆꯥꯔꯦ ꯎꯝ ꯌꯦꯟ
ꯑꯁ ꯍꯥꯎꯋꯤꯅꯦ ꯑꯗꯨꯗꯤ ꯑꯤ ꯌꯦꯟꯅꯦ ꯍꯥꯏꯔꯒ ꯌꯦꯟꯇꯦꯝ
ꯍꯦ ꯍꯦ ꯌꯦꯟꯗ ꯆꯥꯏꯁꯤꯅꯦ
ꯃꯁꯥꯛ ꯁꯤꯗꯤ
ꯑꯩꯁꯨ ꯌꯦꯟꯗꯦꯝ ꯌꯥꯎꯔꯤꯌꯦ ꯏꯔꯣꯟꯕꯗ
ꯑꯣ
ꯏꯔꯣꯟꯕ ꯇꯧꯈꯤꯒꯦ ꯑꯩꯁꯨ
ꯐꯖꯟ ꯆꯔꯝꯗꯥꯂꯦ
ꯍꯧꯖꯤꯛ ꯆꯥꯛ ꯏꯟꯁꯥꯡ ꯊꯣꯡ ꯂꯣꯏꯔꯒ ꯊꯣꯡꯕ ꯂꯣꯏꯔꯒ ꯏꯔꯨꯕ ꯑꯃꯨꯛ ꯆꯠꯂꯅꯤ
ꯑꯥ
ꯅꯪꯗꯤ ꯇꯨꯝꯃꯤꯔꯣ
ꯑꯩꯗꯣ ꯉꯁꯤ ꯍꯛꯆꯥꯡ ꯈꯔ ꯅꯨꯡꯉꯥꯏꯇꯕꯀꯣ
ꯀꯗꯥꯥꯏꯗ ꯆꯠꯂꯨꯒꯦ ꯅꯪꯁꯤ ꯉꯁꯤ
ꯆꯠꯇꯤꯌꯦ ꯂꯧ ꯁꯨꯕ ꯆꯠꯀꯦ ꯇꯧꯕꯅꯦꯕ ꯑꯗꯨ ꯍꯛꯆꯥꯡ ꯅꯨꯡꯉꯥꯏꯇꯕꯒꯤ ꯆꯠꯇ꯭ꯔꯦ
ꯂꯧꯁꯨ ꯍꯣꯏꯗ ꯆꯠꯉꯝꯗ꯭ꯔꯗꯤ ꯇꯣꯛꯑꯣꯀꯣ ꯄꯣꯊꯥꯎ
ꯎꯄꯥꯏ ꯂꯩꯇꯦꯀꯣ
ꯎꯝ ꯍꯛꯆꯥꯡꯅ ꯍꯦꯟꯅ ꯂꯨꯕꯅꯤ ꯆꯥꯡ ꯁꯨꯅꯤꯡꯉꯁꯨ ꯍꯛꯆꯥꯡ ꯌꯥꯗ꯭ꯔꯗꯤ ꯀꯃꯥꯏꯅ
ꯎꯝ ꯍꯛꯆꯥꯡ ꯐꯕ ꯍꯥꯏꯕꯁꯦ ꯂꯟꯊꯨꯝꯗꯒꯤ ꯍꯦꯟꯅ ꯎꯝ꯫ ꯑꯥ
ꯍꯛꯆꯥꯡ ꯐꯕ ꯍꯥꯏꯕꯗꯤ ꯌꯥꯝ ꯐꯕꯅꯤ꯫
ꯎꯝ ꯍꯛꯆꯥꯡ ꯌꯥꯝ ꯐꯔꯁꯨ ꯄꯩꯁꯥ ꯂꯩꯇ꯭ꯔꯗꯤ ꯎꯄꯥꯏ ꯂꯩꯇꯦ ꯑꯃꯨꯛꯀ꯫
ꯄꯩꯁꯥ ꯂꯩꯔꯁꯨ ꯍꯛꯆꯥꯡ ꯐꯗ꯭ꯔꯗꯤ ꯀꯩꯃ ꯇꯧꯕ ꯌꯥꯗꯦ꯫ ꯈꯪꯕ꯭ꯔꯥ ꯇꯥꯕ꯭ꯔꯥ ꯍꯣꯏꯅꯦ ꯅꯪꯅ ꯍꯛꯆꯥꯡ ꯌꯥꯝ ꯐꯔꯁꯨ ꯑꯦ ꯅꯪꯅ ꯄꯩꯁꯥ ꯌꯥꯝꯃꯁꯨ ꯂꯟꯊꯨꯝ ꯌꯥꯝ ꯂꯩꯔꯁꯨ ꯍꯛꯆꯥꯡ ꯐꯗ꯭ꯔꯗꯤ ꯎꯄꯥꯏ ꯂꯩꯇꯦꯕ꯫
ꯎꯝ
ꯂꯟ ꯊꯨꯝ ꯄꯩꯁꯥ ꯈꯩ ꯀꯩꯕꯨꯗꯤ ꯅꯪꯅ ꯅꯁꯥ ꯐꯥꯔꯗꯤ ꯍꯛꯆꯥꯡ ꯀꯩꯝ ꯇꯧꯗ꯭ꯔꯗꯤ ꯑꯩꯈꯣꯏꯅ ꯇꯥꯟ ꯇꯥꯜꯂꯒ ꯍꯤꯡꯕ ꯌꯥꯏꯑꯦꯕ꯫
ꯎꯝ ꯆꯨꯝꯃꯦ꯫
ꯑꯁ
ꯇꯦ ꯑꯍꯝ ꯇꯥꯕꯔꯣ ꯆꯨꯝꯃꯦ꯫ ꯆꯨꯝꯃꯦ ꯅꯪ ꯉꯥꯡꯕꯗꯣ ꯆꯥꯝꯃ ꯃꯅꯨꯡꯗ ꯆꯥꯝꯃ ꯆꯨꯝꯃꯦ꯫ ꯎꯝ
ꯉꯁꯤꯗꯤ ꯕꯣꯜ ꯌꯦꯡꯉꯣꯏꯗ꯭ꯔꯣ ꯑꯥ
ꯕꯣꯜꯕꯨꯗꯤ ꯌꯦꯡꯒꯅꯤ ꯍꯛꯆꯥꯡ ꯉꯝꯗ꯭ꯔꯁꯨ꯫
ꯑ
ꯑ ꯍꯥꯏꯗꯣꯛꯄ ꯌꯥ
ꯉꯔꯥꯡ ꯉꯔꯥꯡꯗꯤ ꯌꯦꯡꯕꯣ ꯌꯦꯡ
ꯉꯔꯥꯡ ꯌꯦꯡꯉꯦ꯫
ꯀꯅꯥꯗ ꯁꯄꯣꯔꯠ ꯇꯧꯒꯦ ꯅꯪ ꯫ ꯍꯝ ꯖꯄꯥꯟ ꯖꯄꯥꯟꯔꯣ ꯕ꯭ꯔꯥꯖꯤꯜꯔꯣ ꯫
ꯖꯄꯥꯟꯗ ꯕ꯭ꯔꯥꯖꯤꯜꯒ ꯁꯥꯟꯅꯕꯗꯣ꯫
ꯕ꯭ꯔꯥꯖꯤꯜꯗ ꯑꯩ ꯅꯨꯡꯗꯤ ꯅꯨꯡꯁꯤꯕ ꯁꯞꯄꯣꯔꯠ ꯇꯧꯅꯤꯡꯕ ꯑꯗꯣ ꯏꯃꯥꯟꯅꯕꯅ ꯀꯩꯅꯣ ꯕ꯭ꯔꯥꯖꯤꯜꯗ ꯅꯪ ꯁꯞꯄꯣꯔꯠ ꯇꯧꯕ ꯌꯥꯔꯣꯏ ꯆꯪꯕ ꯌꯥꯔꯣꯏ ꯍꯥꯏꯕꯗꯒꯤ ꯑꯩ ꯖꯄꯥꯟꯗ ꯆꯠꯂꯦ꯫
ꯑꯍꯥꯟꯕꯗ ꯒꯣꯜ ꯑꯃ ꯆꯜꯂꯦ ꯍꯔꯥꯎꯔꯦ ꯑꯃꯨꯛ ꯃꯣꯏꯅ ꯑꯅꯤ ꯆꯟꯒꯔꯦ ꯃꯣꯏ ꯉꯝꯒ꯭ꯔꯦ ꯍꯨꯝ ꯑꯩꯉꯣꯟꯗ ꯑꯃꯨꯛ꯫
ꯍꯦ ꯍꯦ ꯅꯨꯡꯉꯥꯏꯇꯦ ꯍꯦ
ꯑꯁꯦꯡꯕꯅꯦ ꯑꯩ ꯖꯄꯥꯟꯗ ꯇꯧꯕꯅꯤ ꯉꯔꯥꯡꯗꯤ꯫ ꯑꯣꯐ ꯁꯥꯏꯍꯦꯁ ꯉꯁꯤ ꯄꯨꯡ ꯇꯔꯥꯃꯈꯥꯏꯗꯀꯣ
ꯎꯝ
ꯀ ꯀꯅꯥꯅꯣ ꯑꯃꯗꯨꯅ ꯈꯪꯗꯦ ꯑꯩ ꯅꯣꯔꯋꯦ ꯗꯤ ꯈꯪꯉꯤ꯫ ꯈꯪꯗꯦ ꯉꯁꯤꯗꯤ ꯅꯣꯔꯋꯦꯗ ꯑꯣꯏꯅ ꯁꯞꯄꯣꯔꯠ ꯇꯧꯔꯒꯦ꯫
ꯁ
ꯇꯤꯝ ꯑꯃꯗꯤ ꯀꯔꯝꯕꯅꯣ ꯈꯪꯗꯦ ꯅꯪꯗꯤ꯫
ꯑꯗꯨꯗꯩꯩꯅ ꯑꯩꯗꯤ ꯅꯪꯅ ꯁꯞꯄꯣꯔꯠ ꯇꯧꯕ ꯑꯗꯨꯝ ꯇꯧꯒꯅꯤ꯫
ꯑꯗꯨꯗꯤ ꯅꯣꯔꯃꯦꯗ ꯄꯨꯟꯅ ꯇꯧꯔꯁꯦ ꯅꯣꯔꯋꯦꯅ ꯉꯝꯗꯧ ꯃꯥꯜꯂꯦꯗ꯫
ꯅꯣꯔꯋꯦꯁꯨ ꯑꯗꯨꯝ ꯐꯖꯕꯅꯦ ꯀꯣ
ꯎꯝ ꯅꯨꯄꯥ ꯑꯃꯥ ꯀꯩꯅꯣ ꯃꯁꯥ ꯋꯥꯡ ꯆꯥꯎꯔꯒ ꯃꯁꯝ ꯁꯥꯡꯉꯒ ꯀꯩꯅꯣꯕ ꯃꯥꯃꯤꯡꯗꯣ ꯍꯥ ꯈꯪꯕ꯭ꯔꯥ ꯇꯥꯕ꯭ꯔꯥ ꯍꯜꯂꯣ ꯇꯥꯗꯕ꯭ꯔꯣ ꯅꯣꯔꯋꯦꯗ ꯅꯣꯔꯋꯦꯗ ꯅꯨꯄꯥ ꯃꯁꯛ ꯐꯖꯕ ꯑꯃꯥ ꯋꯥꯡ ꯆꯥꯎꯔꯒ ꯃꯁꯝ ꯁꯥꯡꯕꯗꯨ